ꯍꯜꯂꯣ
ꯑ
ꯇꯥꯏꯀꯣ
ꯇꯥꯔꯦ ꯇꯥꯔꯦ
ꯆꯥꯛ ꯆꯥꯔꯕ꯭ꯔꯣ
ꯆꯥꯔꯦ ꯅꯪꯗꯤ
ꯆꯥꯗ꯭ꯔꯤꯌꯦ ꯀꯔꯤ ꯌꯦꯟꯁꯥꯡ ꯆꯥꯕ꯭ꯔꯣ
ꯑꯩꯗꯤ ꯁꯧꯒ꯭ꯔꯤ
ꯁꯧꯒꯔꯤꯗꯤ ꯌꯥꯝ ꯍꯥꯎꯏꯅꯦ
ꯆꯥꯎ ꯍꯥꯎꯔꯗꯤ ꯅꯪꯁꯨ
ꯑꯩꯗꯤ ꯁꯧꯒ꯭ꯔꯤ ꯆꯥꯗꯦꯗ ꯑꯗꯨꯕꯨ ꯑꯩꯈꯣꯏꯒꯤ ꯂꯩꯐꯝꯗꯤ ꯁꯧꯒ꯭ꯔꯤ ꯂꯩꯗꯕꯀꯣ ꯑꯗꯨꯒꯤꯅꯦ ꯀꯔꯤ ꯇꯧꯔꯤꯅꯣ ꯍꯧꯖꯤꯛꯗꯤ
ꯇꯨꯝꯂꯝꯕꯅꯦꯗ
ꯑꯁ ꯌꯥꯝ ꯉꯜꯂꯤꯗꯅ ꯑꯗꯨꯗꯤ
ꯉꯟꯗꯔꯦ ꯑꯩꯈꯣꯏꯒꯤꯗꯤ ꯊꯦꯡꯉꯦ
ꯑꯣ ꯑꯗꯨꯗꯤ ꯆꯤꯡꯗ ꯂꯩꯕ ꯃꯥꯜꯂꯤꯀꯣ
ꯀꯅꯥꯅꯦ ꯅꯣꯛꯔꯦ ꯀꯅꯥꯅꯦ ꯅꯣꯛꯔꯝꯕꯗꯨ ꯁꯨꯃꯥꯏꯅ ꯇꯧꯕ ꯌꯥꯔꯣꯏꯌꯦ ꯇꯥꯕꯔꯣ
ꯅꯣꯛꯄ ꯌꯥꯗ꯭ꯔꯕꯣ
ꯍꯥꯏꯕꯗꯤ ꯑ ꯀꯔꯤ ꯍꯥꯏꯁꯤꯔꯥ ꯑꯩꯈꯣꯏ ꯑꯅꯤꯒꯤ ꯋꯥꯔꯤꯔꯥ ꯀꯩ ꯍꯥꯏ ꯆꯥꯡ ꯀꯣ
ꯑꯥ
ꯑꯗꯨꯒꯤꯅꯦ ꯀꯩꯁꯨ ꯀꯥꯔꯦꯗ ꯗꯥꯎ ꯌꯦꯡꯉꯁꯤ
ꯍꯩꯁ ꯍꯥꯒꯅꯤ ꯈꯜꯂꯤ
ꯑꯗꯨꯅꯤꯕ
ꯥꯋꯥ ꯐꯖꯅ ꯉꯥꯡꯍꯦ
ꯑꯗꯨ ꯍꯧꯖꯤꯛꯀꯥꯟꯖꯤ ꯀꯔꯤ ꯇꯧꯔꯤꯅꯣ ꯅꯈꯣꯏꯗꯤ
ꯑꯗꯨꯝ ꯂꯩꯔꯤ ꯌꯨꯝꯗ
ꯑꯣ
ꯀꯣꯂꯦꯖꯁꯨ ꯀꯥꯗ꯭ꯔꯤ
ꯀꯥꯗ꯭ꯔꯤ ꯍꯥꯏꯕꯗꯤ ꯅꯈꯣꯏꯁꯦ ꯀꯣꯂꯦꯖ ꯀꯥꯕ
ꯑꯥ
ꯅꯈꯣꯏꯁꯦ ꯀꯣꯂꯦꯖ ꯆꯠꯂꯤꯔꯣ
ꯑꯥꯎ
ꯑꯗꯨꯗ ꯌꯥꯝ ꯐꯥꯢꯅꯦ
ꯑꯦꯛꯖꯥꯝ ꯊꯥꯒꯦ ꯇꯧꯔꯝꯅꯦ ꯑꯗꯣ ꯄꯣꯁꯄꯣꯟ ꯇꯧꯈ꯭ꯔꯦ ꯑꯃꯨꯛ ꯏꯔꯥꯡ ꯂꯩꯕꯒꯤ ꯀꯣ
ꯑꯣ ꯑꯣ ꯑꯗꯨꯗꯤ ꯍꯣꯏ ꯑꯗꯨꯒꯤ ꯃꯇꯝꯅꯤꯅꯀꯣ ꯍꯧꯖꯤꯛꯀꯥꯟꯁꯦ ꯑꯁ ꯑꯈꯣꯏ ꯁꯥꯇ꯭ꯔꯁꯤꯡꯁꯦ ꯌꯥꯝ ꯅꯤꯡꯊꯤꯖꯈꯤꯕ
ꯃꯇꯝ ꯃꯥꯡꯍꯜꯂꯦꯅꯦ ꯑꯩꯈꯣꯏꯕꯨ ꯃꯣꯏꯅ
ꯍꯣꯏ ꯌꯥꯝꯅ ꯃꯥꯡꯍꯜꯂꯦꯕ ꯑꯩꯈꯣꯏ ꯁꯥꯇ꯭ꯔꯁꯤꯡ ꯁꯨ ꯊꯕꯛ ꯇꯧꯕꯁꯤꯡꯒꯤꯁꯨ ꯂꯣꯏꯅꯃꯛꯁꯦ ꯈꯔꯗꯤ ꯀꯥꯏꯕ ꯇꯥꯔꯦꯀꯣ ꯑꯗꯨ
ꯎꯝ ꯅꯪꯗꯤ ꯀꯗꯥꯢꯗ ꯂꯩꯕ꯭ꯔꯣ
ꯑꯩꯗꯤ ꯄꯤꯊ꯭ꯔꯤꯕꯤꯗ ꯈ꯭ꯋꯥꯏꯗꯒꯤ ꯁꯥꯕ ꯈ꯭ꯋꯥꯏꯗꯒꯤ ꯅꯣꯡ ꯆꯨꯗꯕ ꯈ꯭ꯋꯥꯏꯗꯒꯤ ꯁꯥꯕꯒꯤ ꯂꯝꯕꯤ ꯑꯗꯨꯗ ꯂꯝꯗꯝꯗ ꯂꯩꯌꯦ
ꯑꯦꯁ
ꯈꯪꯉꯤꯀꯣ ꯑꯩ ꯍꯥꯏꯔꯗꯤ ꯑꯩ ꯑꯩ ꯍꯥꯏꯗ꯭ꯔꯁꯨ ꯍꯣꯏ ꯑꯗꯨꯅꯦꯕ
ꯃꯝꯕꯗ ꯉꯥꯢꯔꯝꯒꯅꯤ ꯑꯗꯨꯗꯤ
ꯑꯁ ꯁꯥꯕꯅ ꯁꯥꯕꯅ ꯂꯣꯏꯔꯦ
ꯆꯥꯛ ꯊꯣꯡꯗ꯭ꯔꯤꯕꯣ
ꯏꯃꯥꯅ ꯊꯣꯡꯉꯤꯌꯦ ꯂꯣꯏꯈ꯭ꯔꯕ ꯃꯥꯜꯂꯦ ꯑꯩꯗꯤ ꯑ ꯌꯨꯝ ꯑ ꯀꯩ ꯍꯥꯏꯁꯤꯔꯥ ꯊꯕꯛ ꯈꯔ ꯂꯩꯌꯦꯕꯀꯣ ꯑꯉꯥꯡꯁ ꯁꯤꯡꯒꯤ ꯑꯗꯣ ꯍꯧꯖꯤꯛꯇꯤ ꯂꯣꯏꯈ꯭ꯔꯦ ꯑꯗꯨ
ꯃꯥꯒ ꯂꯩꯃꯤꯟꯅꯔꯗꯤ ꯌꯥꯝ ꯅꯨꯡꯉꯥꯏꯔꯝꯒꯅꯤ
ꯏꯃꯥ ꯅꯠꯇꯦ ꯍꯥꯏꯕꯗꯤ ꯑꯩꯒꯤ ꯏꯄꯥꯒꯤ ꯃꯥꯒꯤ ꯅꯠꯇꯦ ꯏꯄꯥꯒꯤ ꯑꯥ ꯕꯕꯥꯒꯤ ꯅꯨꯄꯤꯀꯣ ꯗ ꯑꯩꯈꯣꯏꯁꯦ ꯃꯤ ꯃꯔꯤ ꯃꯉꯥ ꯇꯔꯨꯛ ꯂꯩꯌꯦꯕ ꯑꯗꯣ ꯌꯥꯝ ꯁꯥꯢꯑꯦ ꯑꯗꯨ ꯍꯧꯖꯤꯛꯁꯨ ꯍꯧꯖꯤꯛꯁꯨ ꯁꯥꯏꯑꯦ꯫ ꯌꯨꯝ ꯑꯗꯨ ꯊꯣꯔꯛꯑꯒꯗꯤ ꯍꯣꯏ ꯍꯧꯖꯤꯛꯇꯤ ꯑꯥ ꯀꯔꯤ ꯍꯥꯏꯁꯤꯔ ꯃꯄꯥꯟꯗ ꯊꯣꯛꯑꯗꯤ ꯈꯔ ꯈꯔ ꯅꯨꯡꯁꯤꯗꯤ ꯑ ꯅꯨꯡꯁꯤꯗꯤ ꯐꯪꯉꯦ ꯑꯗꯨꯕꯨ ꯀ꯭ꯔꯤ ꯍꯥꯏꯁꯤꯔ꯫
ꯁꯥꯕ ꯃꯐꯝꯗ ꯂꯩꯕꯅꯤꯅ ꯑꯁ ꯌꯥꯝ ꯉꯧꯔꯝꯒꯅꯤ ꯍꯤꯍꯤ꯫
ꯅꯠꯇꯦꯗ ꯀ꯭ꯔꯤ ꯉꯥꯎꯅꯝ ꯆꯍꯤ ꯃꯉꯥ ꯇꯔꯨꯛ ꯁꯨꯔꯦ ꯂꯩꯕꯥ ꯑꯗꯨ ꯀ꯭ꯔꯤ ꯉꯥꯎꯕꯅ ꯑꯃꯨꯛꯀ ꯃꯨꯔꯒ-ꯃꯨꯔꯒ ꯁꯤꯒꯗꯧꯔꯤ꯫
ꯉꯧꯋꯦ ꯍꯥꯏꯅꯩꯗ ꯃꯤꯁꯤꯡꯗꯤ꯫
ꯍꯣꯏ ꯆꯨꯝꯃꯦ ꯃꯤꯁꯤꯡꯗꯤ ꯍꯥꯏꯅꯩ ꯍꯥꯏꯕꯨ ꯑꯩꯒꯤꯗꯤ ꯁꯨꯃꯥꯏꯅ ꯇꯧꯗꯦꯕꯀꯣ꯫
ꯑꯗꯨꯒꯤꯅꯤ꯫
ꯀꯔꯤ ꯇꯧꯕꯒꯤꯔꯣ ꯅꯪꯒꯤꯗꯨ ꯑꯍꯤꯍꯤ
ꯈꯪꯗ꯭ꯔꯦ ꯑꯗꯨꯅꯦ ꯑꯗꯨ ꯅꯈꯣꯏ ꯑꯥ ꯀꯣꯂꯦꯁ ꯆꯠꯂꯤꯔꯥ ꯑꯗꯨꯒ ꯑꯣꯖꯥꯒꯨꯝꯕ ꯇꯧꯕ꯭ꯔꯥ ꯑꯗꯨꯒ ꯁꯥꯠꯇ꯭ꯔꯥ ꯀꯨꯝꯕꯔ ꯅꯈꯣꯏꯗꯤ꯫
ꯎꯝ ꯇ꯭ꯔꯦꯅꯤꯡ ꯑꯃ ꯇꯧꯕꯅꯦ ꯑꯣꯖꯥꯒꯤꯀꯣ꯫
ꯑꯣ ꯌꯥꯝ ꯐꯩꯅꯦ ꯑꯗꯨꯗꯤ꯫ ꯑꯗꯨꯗꯤ ꯎꯖꯥ ꯑꯣꯏꯒꯗꯕ ꯃꯥꯜꯂꯦ꯫
ꯈꯪꯗꯦꯗ ꯐꯪꯗꯣꯏꯔꯥ ꯐꯪꯂꯔꯣꯏꯗ꯭ꯔꯥ?
ꯑꯣꯖꯥ ꯍꯥꯏꯕꯁꯤꯡꯗꯤ ꯏꯁꯣꯔꯅꯁꯨ ꯕꯣꯜ ꯄꯤꯕꯤꯕꯅꯦꯕ ꯍꯥꯏꯕꯗꯤ ꯑꯣꯖꯥꯒꯤ ꯊꯕꯛꯁꯦ ꯄꯔꯤꯊꯤꯕꯤꯗ ꯈ꯭ꯋꯥꯏꯗꯒꯤ ꯐꯖꯕꯀꯣ ꯍꯥꯏꯕꯗꯤ ꯑꯈꯣꯏꯅ ꯋꯥꯔꯒ ꯋꯥꯔꯒ ꯃꯈꯣꯏ ꯇꯥꯛꯄꯤꯕꯗꯣ꯫
ꯎꯝ
ꯑꯗꯨꯒꯤꯗꯃꯛꯇ ꯃꯤꯌꯥꯝꯅ ꯈ꯭ꯋꯥꯏꯗꯒꯤ ꯐꯖꯕ ꯈ꯭ꯋꯥꯏꯗꯒꯤ ꯑꯐꯕ ꯑꯗꯨꯒꯤ ꯊꯕꯛꯅꯤ ꯑꯗꯨꯏ ꯑꯥ ꯑꯣꯖꯥꯁꯤꯡꯒꯤ ꯊꯕꯛꯅꯤ ꯍꯥꯏꯅ ꯈꯪꯅꯩꯌꯦꯕ꯫
ꯀ꯭ꯔꯤ ꯊꯕꯛ ꯇꯧꯔꯒ ꯂꯩꯒꯦ ꯅꯪꯗꯤ?
ꯑꯩꯁꯨ ꯊꯕꯛ ꯇꯧꯗꯦꯗ ꯑꯩꯒꯤ ꯀ꯭ꯔꯤ ꯍꯥꯏꯁꯔ ꯁ꯭ꯀꯨꯜꯒꯨꯝꯕ ꯀꯥꯕ ꯂꯣꯏꯔꯦꯗꯅ ꯑꯥ ꯂꯣꯏꯔꯦꯕꯒꯤ꯫ ꯍꯧꯖꯤꯛ ꯊꯕꯛ ꯇꯧꯗ꯭ꯔꯤꯗ꯫
ꯑꯣ ꯊꯤꯗꯤ ꯊꯤꯗ꯭ꯔꯤꯕ꯭ꯔꯣ?
ꯅꯨꯄꯤꯔꯣ? ꯀꯗꯥꯏ ꯗꯩꯅꯣꯗꯤ ꯍꯧꯖꯤꯛ ꯌꯥꯝ ꯁꯥꯕ ꯃꯇꯝꯗ
ꯁꯥꯔꯗꯤ ꯊꯤꯕ ꯌꯥꯗꯦ ꯍꯥꯏꯕ꯭ꯔꯣ꯫
ꯌꯥꯝ ꯁꯥꯕ ꯃꯇꯝꯗ ꯅꯨꯄꯤ ꯊꯤꯔꯒ ꯀꯣꯛ ꯉꯥꯎꯔꯒ ꯑꯩꯉꯣꯟ ꯃꯊꯥ ꯁꯥꯒꯅꯤꯕ꯫
ꯅꯪꯒꯤ ꯋꯥꯇꯥꯁꯤꯗꯤ ꯏꯪꯔꯥꯗꯤ ꯊꯤꯒꯅꯤ ꯍꯥꯏꯕꯒꯤ ꯋꯥꯇꯥꯅꯤꯅꯦ꯫
ꯅꯠꯇꯦ-ꯅꯠꯇꯦ ꯊꯤꯅꯤꯡꯉꯤꯗ꯫ ꯍꯧꯖꯤꯛ ꯀꯥꯟꯁꯤ꯫
ꯀꯣꯏꯕꯗꯤ ꯂꯩꯔꯝꯒꯅꯤꯗ ꯀꯣꯢꯕꯗꯤ ꯂꯩꯔꯝꯒꯅꯤꯕ꯫
ꯂꯩꯗꯤ ꯂꯩꯇꯦ ꯅꯍꯥꯟꯗꯤ ꯂꯩꯌꯦ ꯑꯗꯨꯕꯨ꯫ ꯅꯍꯥꯟꯗꯤ ꯂꯩꯔꯦ ꯑꯗꯨꯕꯨ ꯍꯧꯖꯤꯛꯇꯤ ꯇꯣꯛꯈ꯭ꯔꯦ
ꯏꯁ
ꯍꯥꯏꯕꯗꯤ ꯑꯥꯜ ꯑꯩꯒꯤ ꯂꯥꯏꯔꯤꯛꯁꯤꯁꯨ ꯀꯔꯤ ꯀꯔꯤ ꯀꯔꯤ ꯍꯥꯏꯁꯦ ꯁꯤꯔ ꯌꯥꯝꯅ ꯗꯤꯁꯇꯥꯥꯎ ꯀꯃ ꯑꯣꯏꯕꯀ ꯑꯗꯨꯒꯤ ꯑꯩꯅ
ꯑꯉꯥꯡ ꯌꯦꯡꯕꯒꯤ ꯑꯣꯏꯔꯝꯒꯅꯤ ꯅꯪ
ꯑꯉꯥꯡ ꯍꯥꯏꯕꯗꯣ ꯑꯉꯥꯡ ꯅꯠꯇꯦꯗ ꯀꯅꯥ ꯑꯉꯥꯡꯃꯥꯎ ꯍꯌꯦꯒꯣꯏꯅꯣ ꯍꯦ
ꯅꯠꯇꯦ
ꯅꯪꯅ ꯀꯨꯂꯦꯁꯒꯨꯝꯕ ꯀꯥꯔꯗꯤ ꯏ ꯂꯔꯤꯛ ꯄꯥꯕ ꯃꯇꯝꯗ ꯃꯥꯁꯨ ꯒꯟ ꯇꯥꯕ ꯌꯥꯏꯅ
ꯍꯣꯏ ꯍꯧꯖꯤꯛꯇꯤ ꯑꯩꯗꯤ ꯂꯣꯏꯈ꯭ꯔꯦ ꯀꯣꯂꯦꯖ ꯀꯥꯕꯒꯨꯝꯕꯁꯨ ꯀꯣ ꯑꯩꯒꯤ ꯃꯥꯁꯇꯔꯗꯨ ꯂꯣꯏꯈꯔꯦꯌꯦ ꯑꯗꯨꯒ ꯑꯩꯒꯤ ꯔꯤꯖꯜꯇꯨ ꯊꯣꯛꯂꯛꯂꯦ ꯑꯗꯨ ꯍꯧꯖꯤꯛꯗꯤ ꯑꯩ ꯍꯥꯏꯁꯦ ꯌꯨꯝꯗ ꯂꯥꯏꯌꯦ ꯍꯥꯏꯕꯗꯤ ꯑꯥ ꯆꯍꯤꯒꯤ ꯆꯍꯤꯁꯨ ꯀꯔꯤ ꯍꯥꯏꯁꯤꯔꯥ ꯃꯤꯗꯜꯗꯒꯤ ꯑꯣꯏꯕꯀꯣ ꯑꯗꯨ ꯊꯕꯛꯀꯨꯝꯕꯗꯤ ꯇꯧꯅꯤꯡꯗꯕ ꯑꯗꯣ ꯑꯥ ꯆꯍꯤ ꯂꯥꯛꯄ ꯃꯇꯝꯗ ꯇꯧꯒꯦ ꯍꯥꯏꯅ ꯂꯩꯕꯅꯦ ꯅꯈꯣꯏꯒꯤꯗꯤ ꯑꯁ ꯑꯦꯛꯖꯥꯝ ꯌꯥꯝ ꯂꯥꯛꯌꯦꯀꯣ ꯅꯈꯣꯏꯅ ꯑꯣꯖꯥ ꯇꯧꯅꯤꯡꯕꯗꯤꯁꯤꯡꯗꯤ
ꯎꯝ
ꯕꯤ ꯑꯦꯗ ꯀꯨꯝꯕ ꯇꯧꯔꯕ꯭ꯔꯥ ꯅ ꯈꯣꯏꯗꯤ ꯕꯤ ꯑꯦꯠ ꯀꯨꯝꯕ ꯇꯧꯕ꯭ꯔꯣ ꯑꯣ ꯑꯗꯨꯗꯤ ꯀꯔꯤꯒꯤ ꯑꯦꯛꯖꯥꯝ ꯂꯩꯕꯣ ꯅꯈꯣꯏꯁꯦ
ꯗꯦꯏꯌ ꯒꯤꯅꯦ
ꯍꯣꯏ ꯑꯣꯖꯥꯒꯤ ꯕꯤ ꯑꯦꯠꯁꯨ ꯑꯣꯖꯥꯒꯤꯗꯤꯗꯅ
ꯑꯣ ꯑꯗꯨꯗꯤ ꯇꯧꯗꯦꯕ
ꯑꯣ ꯈꯪꯉꯦ ꯈꯪꯉꯦ ꯑꯗꯨ ꯑꯗꯨ ꯀꯣꯂꯦꯖꯀꯨꯝꯕꯗꯤ ꯂꯣꯏꯈ꯭ꯔꯤꯕꯣ ꯅꯈꯣꯏꯁꯨ
ꯎꯝ
ꯌꯥꯝ ꯐꯖꯩꯅꯦ ꯑꯗꯨꯗꯤ ꯅꯈꯣꯏ ꯌꯨꯝꯗ ꯂꯩꯕ꯭ꯔꯥ ꯑꯗꯨꯒ ꯀꯔꯝꯥꯏꯅ ꯂꯩꯒꯅꯤ ꯈꯣꯏꯗꯤ
ꯑꯣ
ꯌꯥꯗꯕꯂꯤꯀꯣ
ꯑꯣ ꯑꯗꯨꯅꯦ ꯌꯥꯝ ꯂꯥꯞꯄꯒꯩꯀꯣ
ꯆꯠꯅꯤꯡ ꯉꯦ
ꯑꯗꯨꯅꯤ ꯅꯪ ꯎꯕꯗ ꯌꯥꯝ ꯑꯗꯨꯅꯤ ꯅꯪ ꯎꯕꯗ ꯌꯥꯝ ꯍꯔꯥꯎꯔꯦ
ꯄꯨꯛꯅꯤꯡꯗꯒꯤ ꯌꯥꯝ ꯍꯔꯥꯎꯕ ꯐꯣꯡꯗꯣꯛꯆꯔꯤ
ꯏꯉꯣꯟꯗꯒꯤ ꯍꯟꯕꯔ꯭ ꯅꯪ
ꯍꯥꯥ
ꯑꯩꯉꯣꯟꯗꯒꯤ ꯍꯟꯕ꯭ꯔꯥ
ꯍꯥꯏꯕꯗꯤ
ꯑꯃꯨꯛꯀ ꯍꯥꯏꯌꯨ ꯒ꯭ꯌꯥꯟ ꯇꯥꯗꯤ
ꯅꯪꯗꯣ
ꯍꯣꯏ
ꯑꯩꯉꯣꯟꯗꯒꯤ ꯍꯟꯕ꯭ꯔꯥ ꯍꯥꯏꯕꯅꯦꯑꯦ
ꯍꯟꯕ꯭ꯔꯥ ꯍꯥꯏꯕꯗꯤ ꯀꯔꯤꯅꯣ ꯍꯣꯏ ꯍꯣꯏ ꯒ꯭ꯌꯥꯟ ꯍꯣꯍꯣꯏ ꯒ꯭ꯌꯥꯟ ꯇꯥꯔꯦ ꯒ꯭ꯌꯥꯟ ꯇꯥꯔꯦ ꯑꯗꯣ ꯅꯪꯒꯤ ꯈꯣꯟꯖꯦꯜꯁꯨ ꯇꯥꯕꯗ ꯌꯥꯝ ꯍꯔꯥꯎꯋꯦ ꯑꯗꯨꯒ ꯅꯪꯒꯤ ꯈꯣꯟꯖꯦꯜ ꯇꯥꯕꯁꯨ ꯌꯥꯝ ꯅꯨꯡꯁꯤꯌꯦ
ꯎꯝ
ꯑꯗꯨ
ꯃꯤꯒꯤ ꯌꯥꯁꯨ ꯑꯦ ꯅꯪ
ꯇꯥꯗꯦꯍꯦ ꯑꯃꯨꯛꯀ ꯍꯥꯏꯌꯨ
ꯅꯪꯒꯤ ꯆꯍꯤꯗꯣ
ꯍꯣꯏ
ꯀꯌꯥ ꯁꯨꯔꯒꯦ ꯍꯥꯏꯕꯥ
ꯑꯩꯒꯤꯔꯣ
ꯑꯥ
ꯑꯥ ꯑꯩꯒꯤꯁꯦ ꯇ꯭ꯋꯦꯟꯇꯤ ꯐꯥꯏꯞ ꯁꯨꯔꯦ
ꯍꯥꯏꯁ
ꯊꯖꯗ꯭ꯔꯣ
ꯑꯩꯈꯣꯏꯒꯤ ꯂꯦꯟꯒꯥꯅꯤꯅꯦ ꯗꯨꯗꯤ
ꯊꯖꯗ꯭ꯔꯣ
ꯊꯖꯗꯦ
ꯑꯦ ꯍꯧꯔꯦꯟ ꯑꯩꯒꯤ ꯕꯥꯔ꯭ꯠ ꯁꯔꯇꯤꯐꯤꯀꯦꯠ ꯊꯥꯔꯛꯀꯦ
ꯑꯥ ꯌꯦꯡꯅꯤꯡꯗꯦ
ꯐꯒꯤ ꯇꯧꯅꯤꯗ ꯍꯣꯏ ꯑꯩꯒꯤ ꯇ꯭ꯋꯦꯟꯇꯤ ꯁꯤꯛꯁ ꯔꯟꯅꯤꯡ ꯇꯧꯋꯦꯕꯀꯣ
ꯑꯇꯨꯅꯦꯕꯥ ꯈꯤꯇꯪ ꯍꯜꯂꯦ ꯑꯩꯉꯣꯟꯗꯒꯤ
ꯑꯁꯦꯡꯕ꯭ꯔꯣ
ꯑꯥ
ꯊꯖꯗꯦꯀꯣ
ꯑꯍꯟꯒꯤ ꯈꯣꯟꯖꯦꯜ ꯃꯥꯟꯕ꯭ꯔꯣ ꯑꯩꯒꯤꯁꯦ
ꯃꯥꯟ ꯗꯦꯗꯥ ꯑꯉꯥꯡ ꯀ꯭ꯔꯤ ꯍꯥꯏꯁꯤꯔꯥ ꯑꯥ ꯆꯍꯤ ꯀ꯭ꯔꯤ ꯍꯥꯏꯁꯤꯔꯥ ꯀꯨꯟ ꯃꯪ ꯑꯀꯨꯟ ꯑꯅꯤꯀꯨꯝꯕ ꯀꯨꯟ ꯑꯃ ꯀꯨꯝꯕꯗꯒꯤ ꯈꯣꯟꯖꯦꯜ ꯀꯨꯝ ꯇꯧꯏꯗ
ꯆꯍꯤꯗꯤ ꯑꯉꯥꯡ ꯑꯣꯏꯌꯦ ꯑꯗꯨꯒ ꯎꯡ ꯃꯩꯊꯣꯡꯅꯤ ꯍꯥꯏꯁꯦꯅ ꯑꯍꯟ ꯃꯥꯜ
ꯃꯥꯟꯗꯦꯍꯦ
ꯃꯥꯜꯂꯦ ꯅꯪ ꯎꯗꯕꯒꯅꯤ ꯎꯝ
ꯈꯣꯟꯖꯦꯜꯒꯤ ꯆꯠꯄꯅꯤ ꯈꯣꯟꯖꯦꯜ ꯑꯁꯤ ꯑꯉꯥꯡꯒꯤ ꯈꯣꯟꯖꯦꯜ ꯑꯣꯏꯔꯗꯤ ꯑꯃꯨꯛꯀ ꯈꯣꯟꯖꯦꯜ ꯑꯉꯥꯡ ꯑꯣꯏꯔꯗꯤ ꯁꯛꯁꯨ ꯑꯉꯥꯡ ꯑꯣꯏꯒꯅꯤ ꯈꯡꯉꯤ ꯑꯩ ꯍꯥꯏꯔꯤꯕꯁꯦ ꯄꯣꯞ ꯇꯥꯕꯅꯤꯀꯣ ꯌꯥꯝ ꯀꯔꯤ ꯍꯥꯏꯁꯤꯔ ꯑꯩ ꯍꯥꯏꯕꯁꯤꯡꯗꯣ
ꯅꯠꯇꯦ ꯑꯩꯗꯤ
ꯌꯥꯝꯅ ꯊꯥꯖꯕꯤꯌꯨ ꯑꯩ ꯍꯥꯏꯔꯤꯁꯤ ꯆꯨꯝꯕꯅꯤ
ꯆꯨꯝꯂꯝꯒꯅꯤ ꯑꯗꯨꯕꯨ ꯑꯩꯗꯤ ꯑꯍꯟ ꯃꯥꯟꯕꯅꯦ
ꯅꯠꯇꯦ ꯅꯠꯇꯦ ꯁꯨꯃꯥꯏꯅ ꯍꯥꯏꯒꯅꯨ ꯅꯪꯗꯤ ꯆꯍꯤ ꯀꯌꯥ ꯁꯨꯔꯦ ꯑꯗꯨꯗꯤ
ꯇꯋꯦꯟꯇꯤ ꯐꯥꯏꯚ
ꯍꯥꯥ
ꯇꯋꯦꯟꯇꯤ ꯐꯥꯏꯚ
ꯇꯥꯗꯤꯌꯦ ꯑꯃꯨꯛꯀ ꯍꯥꯏꯌꯨ
ꯀꯨꯟ ꯃꯉꯥ
ꯑꯣ ꯀꯨꯟ ꯃꯉꯥ
ꯎꯝ
ꯑꯗꯨꯗꯤ ꯑꯩꯕꯨ ꯇꯥꯆꯧ ꯀꯧꯀꯣ
ꯑꯦ
ꯈꯤꯇꯪ ꯍꯟꯕꯁꯤꯕꯨ